ꯌꯦꯁ ꯗꯥꯏ ꯑꯦ ꯍꯥꯥ ꯀꯩ ꯍꯥꯏꯅꯣ ꯀꯩꯗꯧ ꯍꯥꯏꯅꯣ ꯇꯥꯗꯤꯌꯦ꯫
ꯆꯥꯛ ꯆꯅꯔꯕꯅ ꯅꯣꯏꯗꯤ
ꯆꯥꯗ꯭ꯔꯤꯗ ꯉꯥꯜꯂꯤ꯫
ꯊꯝꯕꯧꯕꯨꯗꯤ ꯍꯜꯂꯥꯔꯕꯣ
ꯍꯜꯂꯛꯑꯦ ꯉꯁꯥꯏ ꯑꯩꯅ ꯍꯥꯏꯗꯤ ꯎꯝ
ꯑꯥ
ꯃꯝ ꯀꯀꯥꯟꯗ ꯍꯜꯂꯛꯀꯩꯗ ꯄꯨꯡ ꯃꯔꯤ ꯃꯈꯥꯏꯗ
ꯊꯕꯛ ꯍꯜꯂꯛꯑꯔꯕꯣꯏ ꯍꯥꯏꯕ
ꯍꯜꯂꯛꯑꯦ ꯍꯥꯏꯕ ꯄꯨꯡ ꯃꯔꯤ ꯃꯈꯥꯏꯗꯋꯥꯏꯗ
ꯃꯁꯥ ꯉꯜꯂꯤꯅ ꯅꯣꯏꯗꯤ
ꯎꯝ ꯌꯥꯂ ꯑꯩꯈꯣꯏꯗꯤ ꯅꯣꯏꯗꯤ ꯆꯠꯇ꯭ꯔꯕꯣ
ꯆꯠꯀꯗꯧꯔꯤ
ꯍꯧꯖꯤꯛꯅ
ꯍꯣꯏ ꯍꯧꯖꯤꯛ ꯆꯠꯄ ꯍꯧꯔꯅꯤ ꯉꯍꯥꯛ ꯉꯍꯥꯛ ꯂꯩꯔꯒ
ꯃꯤ ꯇꯨꯝꯅꯔꯀꯥꯟꯗ ꯅꯣꯏꯅ ꯑꯃꯨꯛ ꯊꯕꯛ ꯑꯁ
ꯀꯔꯤ
ꯃꯤ ꯇꯨꯝꯅꯔꯀꯥꯟꯗ ꯅꯣꯏꯅ ꯊꯕꯛ ꯆꯠꯇꯣꯏꯕ
ꯀꯔꯤꯍꯥꯏꯕ
ꯃꯤ ꯇꯨꯝꯅꯔꯀꯥꯟꯗ ꯅꯪ ꯊꯕꯛ ꯆꯠꯇꯣꯏꯕꯥ
ꯑꯣ ꯅꯨꯄꯥꯒꯤ ꯊꯕꯛ ꯃꯥꯟꯗ꯭ꯔꯣ
ꯄꯨꯡ ꯀꯌꯥ ꯂꯥꯛꯇꯣꯏꯕ
ꯍꯣꯔꯦꯟꯁꯦ ꯕꯥꯔꯣ ꯕꯥꯔꯣ ꯄꯨꯡ ꯑꯅꯤ ꯑꯗꯨꯋꯥꯏꯗ
ꯑꯣ ꯑꯁ ꯊꯦꯡꯉꯤꯍꯦ ꯍꯣꯡꯅ ꯆꯠꯄ꯭ꯔꯣ ꯒꯥꯔꯤꯅ ꯆꯠꯄ꯭ꯔꯣ
ꯀꯔꯤ ꯍꯥꯏꯕ
ꯈꯣꯡꯅ ꯆꯠꯄ꯭ꯔꯣ ꯒ꯭ꯔꯤꯅ ꯆꯠꯄ꯭ꯔꯣ
ꯐꯖꯅ ꯇꯥꯗꯦ
ꯅꯈꯣꯡꯅ ꯆꯠꯄ꯭ꯔꯣ ꯒꯥꯔꯤꯅ ꯆꯠꯄ꯭ꯔꯣ ꯍꯥꯏꯕ
ꯈꯣꯡꯅ ꯆꯠꯄꯅꯤꯅ
ꯑꯣ ꯅꯥꯛꯎ ꯃꯥꯜꯂꯦ ꯑꯗꯨꯗꯤ
ꯂꯥꯛꯀꯅꯤ
ꯑꯣ ꯐꯩꯌꯦ ꯑꯗꯨꯗꯤ
ꯂꯥꯛꯃꯟꯕꯒꯤ ꯕꯣꯔꯤꯡ ꯆꯨꯔꯤꯅꯤ
ꯑꯗꯨꯅ ꯐꯠꯇ꯭ꯔꯣ
ꯄꯩꯁꯥꯁꯨ ꯇꯤꯡꯗ꯭ꯔꯦ ꯑꯗꯨ ꯄꯩꯁꯥ ꯇꯤꯡꯗ꯭ꯔꯦ ꯅꯪ ꯂꯥꯞꯄꯗꯤ ꯏꯁ
ꯆꯥꯛꯗꯤ ꯊꯣꯡꯉꯕ꯭ꯔꯣ
ꯊꯣꯡꯉꯦ ꯏꯃꯥꯟꯅꯕꯤꯅ ꯏꯃꯥꯟꯅꯕꯤꯗ ꯂꯩꯌꯦ ꯑꯩꯗꯤ ꯉꯁꯤ
ꯆꯥꯛ ꯊꯣꯡꯕ ꯍꯧꯔꯕ꯭ꯔꯣ ꯍꯥꯏꯕ
ꯂꯣꯏꯔꯦ ꯍꯥꯏꯕ ꯀꯩꯅꯣ ꯍꯦ ꯉꯁꯤꯁꯤꯕꯣ
ꯉꯟ ꯉꯟꯅ ꯊꯣꯡꯉꯤꯅꯦ ꯅꯣꯏꯗꯤ ꯄꯨꯡ ꯀꯌꯥ ꯆꯥꯗꯣꯏꯅꯣ
ꯉꯍꯥꯛ ꯂꯩꯔꯗꯤ
ꯍꯣꯔꯦꯟ
ꯍꯥ
ꯍꯣꯔꯦꯟ ꯅꯣꯏꯅꯤ ꯆꯥꯗꯣꯏꯔꯣ
ꯎꯝ ꯉꯥꯏꯍꯥꯛ ꯂꯩꯔꯗꯤ ꯆꯥꯔꯅꯤ ꯂꯥꯝꯈ꯭ꯔꯦꯗ
ꯃꯝꯗꯤ ꯃꯝꯈ꯭ꯔꯕꯣ ꯅꯨꯃꯤꯠ ꯇꯥꯈ꯭ꯔꯕꯣ
ꯃꯝꯃꯦ ꯍꯦ ꯍꯧꯖꯤꯛꯇꯤ
ꯈꯣꯢ ꯁꯤꯗꯗꯤ ꯃꯝꯗ꯭ꯔꯤ ꯍꯦ
ꯎꯝ ꯑꯗꯨꯒꯤꯅꯦ ꯍꯧꯖꯤꯛ ꯊꯥꯕꯛ ꯆꯠ ꯆꯠꯀꯦ ꯇꯧꯋꯦꯗꯅ
ꯎꯝ ꯑꯩꯈꯣꯏꯗꯗꯤ ꯃꯝꯗ꯭ꯔꯤꯕ ꯃꯝꯕꯨꯗꯤ ꯃꯝꯒꯗꯧꯔꯦ
ꯑꯣ ꯑꯈꯣꯏꯗꯤꯡ ꯄꯨꯡ ꯇꯔꯨꯛ ꯃꯈꯥꯏꯗ ꯃꯝꯃꯦ ꯑꯦ ꯅꯠꯇꯦ ꯄꯨꯡ ꯇꯔꯨꯛ ꯃꯈꯥꯏ ꯄꯨꯡ ꯇꯔꯨꯛꯃꯈꯥꯢ ꯀꯥ ꯃꯝꯂꯤ ꯃꯝꯂꯤ ꯇꯧꯔꯦ
ꯅꯣꯡ ꯆꯨꯕ꯭ꯔꯣ
ꯆꯨꯗꯦ
ꯃꯅꯤꯄꯨꯔꯗꯗꯤ ꯅꯣꯡ ꯀꯟꯅ ꯆꯨꯕꯒꯤ
ꯆꯨꯗꯤꯌꯦ ꯍꯟꯗꯛꯇꯤ
ꯅꯣꯡ ꯆꯨꯗ꯭ꯔꯗꯤ ꯐꯥꯔꯦ
ꯊꯥꯕꯛ ꯆꯠꯄꯗꯤ ꯅꯨꯡꯉꯥꯏꯕ꯭ꯔꯣ ꯉꯁꯤꯗꯤ
ꯑꯁ ꯅꯨꯡꯉꯥꯏꯕꯨ ꯅꯨꯡꯉꯥꯏꯌꯦꯕꯨ ꯁꯥꯕ
ꯍꯥ
ꯁꯥꯏ ꯍꯥꯏꯕ
ꯁꯥꯏꯌꯦ
ꯎꯝ ꯅꯨꯡꯊꯤꯟꯗꯗꯤ ꯇꯨꯝꯃꯝꯃꯅꯤꯅꯦ ꯑꯗꯨꯗꯤ ꯅꯣꯢ
ꯑꯁ ꯁꯥꯃꯟꯕꯒꯤ ꯇꯨꯝꯕ ꯌꯥꯗ꯭ꯔꯦ ꯑꯩ
ꯇꯨꯝꯕꯁꯤ ꯅꯣꯏꯒꯤꯗꯤ ꯇꯥꯏꯃꯤꯡ ꯏꯁꯥ ꯁꯣꯛꯄꯅꯤꯀꯣ ꯑꯗꯨꯃꯥꯏꯟ ꯇꯧꯕꯗꯣ
ꯑꯗꯨꯅꯦꯕ ꯐꯖꯅ ꯇꯨꯝꯗꯕꯒꯤꯁꯨ ꯑꯁ꯫ ꯂꯣꯏꯔꯕꯅꯤ꯫
ꯀꯣꯟꯅ ꯂꯩꯅꯥ ꯌꯥꯝ ꯂꯩ꯫
ꯀꯔꯤ?
ꯀꯣꯟꯅꯀꯣ,
ꯎꯝ
ꯂꯩꯅꯥ ꯌꯥꯝꯃꯝꯅꯦꯕ ꯅꯪ ꯇꯨꯝꯕ ꯐꯖꯅ ꯇꯨꯝꯗꯕꯩ꯫
ꯑꯁ ꯇꯞꯅ ꯇꯞꯅꯀꯣ ꯂꯥꯏꯅꯥꯖꯦ ꯑꯗꯨꯝ ꯂꯥꯛ ꯁꯤꯜꯂꯤꯌꯦ ꯐꯖꯅ ꯇꯨꯝꯗꯕꯒꯤ꯫
ꯑꯁ ꯏꯁꯥꯗꯤ ꯌꯥꯝ ꯁꯣꯛꯄꯅꯦ ꯐꯖꯅ ꯇꯨꯝꯍꯧꯗꯕ꯫
ꯅꯣꯏꯗꯤ ꯄꯨꯡ ꯀꯌꯥꯗ ꯇꯨꯝꯕ꯭ꯔꯥ?
ꯑꯈꯣꯏ ꯄꯨꯡꯈꯛ ꯂꯩꯇꯦꯗ ꯇꯨꯝꯅꯤꯡꯕ ꯃꯇꯝꯗ ꯑꯗꯨꯝ ꯇꯨꯝꯃꯦ꯫
ꯄꯨꯡ ꯇ꯭ꯔꯥ ꯇꯥꯔꯝꯗꯥꯏꯗ ꯇꯨꯝꯕ꯭ꯔꯣ?
ꯇꯔꯥ ꯍꯦꯟꯕꯁꯨ ꯂꯩꯑꯦ ꯇꯔꯥ ꯇꯥꯔꯦ ꯇꯨꯝꯅꯤꯡꯕ ꯑꯗꯨꯝ ꯇꯨꯝꯃꯤꯗ ꯑꯩꯈꯣꯏ ꯃꯇꯝ ꯏꯖꯦꯛ ꯂꯩꯇꯦ꯫
ꯉꯟꯅ ꯇꯨꯝꯕ ꯅꯨꯃꯤꯠ ꯂꯩꯌꯦ ꯊꯦꯡꯅ ꯇꯨꯝꯕ ꯂꯩꯌꯦ꯫ ꯀꯅꯥ ꯀꯅꯥ ꯆꯠꯇꯣꯏꯅꯣ ꯊꯕꯛꯇꯤ?
ꯏꯃꯥꯟꯅꯕ꯫
ꯃꯤ ꯑꯅꯤ꯫ ꯂꯩꯃꯤꯟꯅꯕ꯭ꯔꯣ?
ꯀꯔꯤ?
ꯂꯩꯃꯤꯟꯅꯕꯒ꯫
ꯐꯖꯅ ꯇꯥꯗꯦꯗ꯫
ꯂꯩꯃꯤꯟꯅꯕꯔꯣ ꯆꯠꯇꯣꯏꯁꯦ ꯆꯠꯃꯤꯟꯅꯗꯣꯏꯁꯤꯅ꯫ ꯇꯥꯗꯕ꯭ꯔꯣ?
ꯇꯥꯗ꯭ꯔꯤ ꯍꯧꯖꯤꯛ ꯐꯥꯎ ꯑꯣ ꯇꯥꯏ ꯍꯧꯖꯤꯛ꯫
ꯅꯪ ꯂꯩꯃꯤꯟꯅꯕ ꯅꯃꯥꯟꯅꯕꯒ ꯆꯠꯇꯣꯏꯕ꯫ ꯃꯨꯛ ꯇꯥꯗ꯭ꯔꯕꯣ?
ꯑꯩ ꯂꯩꯃꯤꯟꯅꯕꯅꯤ ꯍꯧꯖꯤꯛ ꯗꯤꯇꯤ ꯗꯤꯇꯤꯗ ꯂꯩꯌꯦ꯫
ꯑꯣ
ꯅꯕꯅꯤꯁꯨ ꯆꯪꯈ꯭ꯔꯣ ꯍꯦ ꯀꯩꯗꯧꯗꯣꯏꯅꯣ ꯃꯅꯤꯄꯨꯔꯗ꯫
ꯌꯦꯡꯉꯒꯦ꯫
ꯆꯪꯅꯤꯡꯗ꯭ꯔꯤꯕꯣ?
ꯈꯪꯗꯦꯅꯦ꯫ ꯏꯁꯣ ꯏꯁꯣꯔꯅ ꯇꯝꯅꯕ ꯄ꯭ꯂꯥꯟꯗ ꯑꯗꯨꯝ ꯆꯠꯂꯒꯦ꯫
ꯆꯪꯈ꯭ꯔꯣ ꯆꯪꯈ꯭ꯔꯣ ꯁꯤꯗ ꯂꯩꯃꯤꯟꯅꯔꯁꯤ ꯀꯩꯗꯧꯗꯣꯏꯅꯣ꯫
ꯊꯕꯛ ꯊꯤꯕꯤꯔꯣ꯫
ꯏꯁ ꯊꯕꯛꯗꯤ ꯂꯣꯏ ꯌꯥꯝ ꯂꯩꯗ ꯍꯦꯛ ꯆꯪꯉꯗꯤ ꯊꯕꯛ ꯐꯪꯒꯅꯤ ꯆꯪꯗ꯭ꯔꯗꯤ ꯊꯕꯛ ꯂꯩꯇꯦ꯫
ꯊꯕꯛꯇꯤ ꯋꯥꯠꯇꯦ ꯍꯥꯏꯕ꯭ꯔꯣ?
ꯊꯕꯛꯗꯤ ꯋꯥꯗꯕꯅꯤ꯫
ꯑꯗꯨꯕꯨ ꯅꯣꯏꯒꯤꯗꯤꯗꯤ ꯑꯁ ꯃꯇꯝꯁꯦ ꯇꯜꯂꯦꯗ꯫
ꯁꯤꯇꯤꯗꯕꯨ ꯊꯕꯛ ꯋꯥꯠꯇꯄ꯭ꯔꯣꯅꯦ?
ꯑꯗꯨ ꯇꯥꯏꯃꯤꯡꯗꯣ ꯌꯥꯝ ꯆꯥ ꯍꯥꯏꯗꯤ ꯏꯁꯥꯗ ꯌꯥꯝ ꯁꯣꯛꯄꯒꯤ ꯇꯥꯏꯃꯤꯡ ꯉꯥꯛꯇꯅꯤꯗ ꯇꯧꯔꯤꯁꯦ꯫
ꯇꯥꯏꯃꯤꯡ꯫
ꯑꯥ ꯅꯣꯏꯗꯗꯤ ꯅꯨꯡ ꯎꯪ ꯅꯨꯡꯗꯥꯡ ꯋꯥꯏꯔꯝꯗ ꯍꯦꯛ ꯍꯦꯛ ꯆꯠꯂꯤꯗꯅ ꯊꯕꯛ ꯑꯌꯥꯝꯕ
ꯅꯨꯡꯗꯥꯡ ꯆꯠꯇꯕ ꯊꯕꯛꯁꯨ ꯂꯩ ꯑꯦꯖꯁ ꯇꯧꯕ ꯌꯥꯏꯅ
ꯁꯦꯂꯔꯤꯗꯤ ꯀꯌꯥꯅꯣ ꯅꯪꯒꯤꯗꯤꯕꯣ
ꯆꯥꯅꯕꯗꯣ ꯑꯗꯨꯝ ꯑꯦꯗꯖꯁ ꯇꯧꯕ ꯌꯥꯏ
ꯁꯦꯂꯔꯤꯗꯤ ꯌꯥꯝꯃꯝꯃꯅꯤꯅꯦ ꯅꯪꯒꯤ ꯊꯕꯛꯁꯤꯗꯤ ꯀꯩ ꯊꯕꯛꯅꯣ ꯎꯝ
ꯀꯔꯤ ꯍꯥꯏꯕ
ꯑꯧ ꯆꯨꯝꯃꯦ
ꯍꯧꯖꯤꯛꯗꯣ ꯀꯔꯤ ꯍꯥꯏꯕ꯭ꯔꯣ
ꯁꯦꯂꯔꯤꯗꯣ ꯀꯌꯥꯅꯣ ꯍꯥꯏꯕ
ꯑꯁ ꯌꯥꯝꯗꯦꯗ ꯏꯀꯥꯏꯍꯦ
ꯑꯦ
ꯆꯞ ꯃꯥꯟꯅꯩ ꯅꯣꯏ ꯅꯣꯏꯅ ꯍꯦꯜꯂꯝꯅꯤꯗ
ꯑꯦ ꯃꯅꯤꯄꯨꯔꯗꯕꯨ ꯀꯩ ꯁ‌ꯦꯂꯔꯤ ꯌꯥꯝꯃ ꯂꯩꯔꯤꯒꯦ
ꯅꯣꯏꯗꯤ
ꯃꯅꯤꯄꯨꯔꯗ ꯊꯕꯛ ꯊꯕꯛꯄꯕꯨꯗꯤ ꯂꯩꯔꯝꯅꯤꯀꯣ
ꯂꯩꯔꯁꯨꯅꯦ ꯑꯁ ꯈꯪꯗꯦ ꯊꯕꯛ ꯑꯃꯗ ꯇꯣꯛꯄ ꯍꯥꯏꯁꯤꯗꯤ ꯌꯥꯝ ꯋꯥꯏꯗ ꯊꯤꯕꯗ ꯂꯩꯔꯁꯨ ꯂꯥꯞꯄꯦ ꯑꯃꯨꯛ ꯆꯥꯅꯗꯕꯒꯨꯝꯕ ꯌꯥꯝ ꯇꯧꯋꯦꯕ ꯁꯦꯂꯔꯤ ꯌꯥꯝꯗꯦ ꯁꯤꯗꯗꯤ
ꯐꯖꯅ ꯇꯥꯗꯦꯅ‌ꯦ
ꯁꯦꯂꯔꯤ ꯌꯥꯝꯗꯦ ꯍꯥꯏꯕ ꯉꯁꯤ ꯑꯍꯥ ꯑꯍꯥ ꯃꯅꯤꯄꯨꯔꯗꯗꯤ
ꯀꯔꯤꯑꯕ
ꯁꯦꯂꯔꯤ ꯌꯥꯝꯗꯦ ꯍꯥꯏꯕ ꯊꯕꯛ ꯇꯧꯕꯗꯣ ꯃꯅꯤꯄꯨꯔꯗꯗꯤ
ꯃꯇ‌ꯦꯟ ꯃꯇ‌ꯦꯟ ꯃꯔꯛ ꯃꯔꯛ ꯇꯥꯏ
ꯀꯩꯒꯤꯅꯣ ꯅꯦꯋꯥꯛ ꯅꯨꯡꯉꯥꯏꯇ ꯖꯥꯠꯂꯥ ꯅꯦꯠꯋꯥꯛ ꯅꯨꯡꯉꯥꯏꯇꯦ ꯍꯥꯏꯕ꯭ꯔꯣ
ꯇꯥꯕ꯭ꯔꯥ
ꯎꯝ ꯇꯥꯏ
ꯍꯧꯖꯤꯛ ꯐꯖꯅ ꯇꯥꯗꯕ ꯀꯔꯤꯒꯤꯅꯣ
ꯅꯦꯋꯥꯛꯅ ꯑꯣꯏꯔꯝꯅꯤ
ꯅ‌ꯦꯋꯥꯛ ꯊꯤꯕꯒꯤꯔꯣ
ꯅꯦꯠꯋꯥꯛ ꯐꯠꯇꯕꯩ ꯑꯣꯏꯔꯝꯅꯤꯌꯦ
ꯑ ꯍꯧꯖꯤꯛꯗꯤ ꯐ ꯐꯖꯅ ꯇꯥꯏ ꯉꯁꯥꯏ
ꯎ ꯑꯩꯅ ꯑꯃꯨꯛ ꯀꯟꯅ ꯂꯥꯎ ꯂꯥꯎꯕꯒꯤ
ꯅꯤꯡꯉꯣꯟꯅ ꯃꯔꯣꯟ ꯑꯃ
ꯗꯣꯁꯥ ꯇꯥꯔꯦꯍꯦ
ꯆꯠꯈꯤꯔꯣꯏꯗ꯭ꯔꯣ ꯅꯣꯏ
ꯎ ꯈꯤꯇꯪ ꯋꯥꯠꯂꯤꯗ ꯅꯍꯥꯛ ꯂꯩꯔꯒ ꯆꯠꯇꯣꯏꯅꯦ
ꯎꯝ
ꯅꯣꯏ ꯗꯨꯀꯥꯟ ꯂꯩꯕꯗꯣ ꯌꯥꯝ ꯆꯥꯎꯕ꯭ꯔꯣ
ꯌꯥꯝ ꯆꯥꯎꯕꯗꯤ ꯅꯠꯇꯦꯗ ꯗꯨꯀꯥꯟ ꯑꯅꯤꯗꯤ ꯑꯅꯤ ꯑꯍꯨꯝꯗꯤ ꯊꯣꯛꯑꯦꯕꯀꯣ
ꯎꯝ
ꯑꯗꯣ ꯑꯩꯈꯣꯏꯒꯤꯗꯤ ꯄꯤꯛꯏꯗ ꯑꯩꯍꯣꯏꯗꯦ ꯅꯨꯄꯤ ꯒꯤ ꯑꯗꯨꯒ ꯅꯨꯄꯥꯒꯤꯁꯨ ꯇꯣꯉꯥꯟ ꯇꯣꯉꯥꯟ ꯂꯩꯑꯦꯕ
ꯕꯤꯖꯤ ꯑꯣꯝ ꯕꯤꯖꯤ ꯑꯣꯏꯕ꯭ꯔꯣ
ꯑꯣꯏꯕꯁꯨ ꯌꯥꯎꯏ ꯑꯣꯏ ꯎꯝ ꯑꯗꯨꯝ ꯊꯕꯛ ꯂꯣꯏꯔꯗꯤ ꯐ꯭ꯔꯤꯗ ꯑꯗꯨꯝ ꯐꯝꯃ ꯂꯩꯔꯅꯤ ꯃꯇꯝ ꯂꯦꯟꯕ ꯑꯣꯏꯅ ꯉꯥꯏꯔ ꯂꯩꯔꯅꯤ
ꯑꯣ
ꯍꯤꯗꯥꯛꯀꯤꯅꯤꯗ ꯑꯩꯈꯣꯏꯗꯤ ꯐꯥꯔꯃꯥꯁꯤꯒꯤꯅꯤꯀꯣ ꯑꯗꯨꯒꯤ ꯊꯕꯛ ꯍꯥꯏꯗꯤ ꯍꯤꯗꯥꯛ ꯂꯥꯞꯄ ꯃꯇꯝ ꯈꯛꯇꯪꯅꯤ ꯇ ꯑꯗꯨ ꯈꯛꯇꯪꯅꯤ ꯇꯑꯣ ꯋꯥꯥꯏ ꯍꯥꯏꯁꯦ ꯑꯇꯩꯗꯤ ꯑꯗꯨꯝ ꯐ꯭ꯔꯤ ꯂꯩ ꯐꯝꯅꯤ
ꯏꯅꯥꯎ ꯅꯨꯄꯥꯗꯤ ꯂꯩꯕ꯭ꯔꯣ
ꯏꯃꯥꯟꯅꯕꯤꯗꯅꯦ ꯑꯩ ꯉꯁꯤ
ꯀꯔꯤ
ꯏꯃꯥꯅꯕꯤꯗ ꯂꯦꯛꯄ ꯂꯥꯛꯑꯦ
ꯑꯠꯆꯥ
ꯎꯝ ꯃꯔꯛ ꯃꯔꯛꯇꯗꯤ ꯀꯣꯏꯗꯗꯤ ꯌꯥꯗꯦꯕ
ꯍ ꯃꯅꯤꯄꯨꯔꯗ ꯊꯣꯛꯅꯤꯡꯉꯥꯏꯁꯨ ꯌꯥꯝ ꯂꯨꯕ ꯇꯥꯟꯖꯥ ꯑꯣꯏꯔꯦꯅꯤ
ꯀꯩꯒꯤ
ꯀꯩꯒꯤꯅꯣꯕ
ꯑꯗꯨꯝ ꯅꯪ ꯈꯪꯕꯒꯤ
ꯑ ꯑꯩꯈꯣꯏ ꯈꯪꯕꯒꯤ ꯕꯤꯔꯥꯅꯤ ꯅꯪꯒꯤꯁꯤꯗꯤ
ꯐꯥꯒꯤꯗꯤꯍꯦ
ꯅꯪ ꯈꯪꯕ ꯅꯠꯇ꯭ꯔꯣ ꯍꯟꯗꯛꯒꯤ
ꯎꯝ
ꯎꯝ
ꯍꯞꯇꯥꯗ ꯁꯨꯇꯤ ꯑꯃꯒꯨꯝꯕ ꯂꯩꯕ꯭ꯔꯣ
ꯁꯟꯗꯦ ꯈꯨꯗꯤꯡ
ꯑꯣ ꯁꯟꯗꯦꯅꯤꯀꯣ
ꯎꯝ ꯁꯟꯗꯦ ꯅꯠꯇꯕꯗꯤ ꯁꯨꯇꯤ ꯂꯩꯇꯦ
ꯁꯟꯗꯦ ꯁꯨꯇꯤ ꯑꯣꯏꯔꯗꯤ ꯌꯥꯝ ꯐꯔꯦꯅꯦ
ꯎꯝ